ꯍꯜꯂꯣ꯫
ꯑꯣ ꯇꯥꯏ ꯀꯣ
ꯍꯣꯏ ꯇꯥꯏꯦ ꯑꯗꯨ ꯇꯣꯉꯥꯟꯕꯗ ꯂꯥꯛꯄ ꯃꯥꯜꯂꯦꯀꯣ
ꯍꯣꯏ ꯍꯣꯏ ꯃꯤꯡꯁꯨ ꯇꯣꯡꯉꯥꯜꯂꯦ ꯅꯝꯕꯔꯁꯨ ꯇꯣꯡꯉꯥꯜꯂꯦ꯫
ꯑꯩ ꯃꯤꯡ ꯄꯥꯡꯍꯥꯞ ꯍꯥꯞꯈ꯭ꯔꯦ ꯈꯪꯗ꯭ꯔꯦ
ꯑꯣ ꯍꯣꯏ ꯍꯣꯏ ꯑꯩꯁꯨ ꯀꯩꯅꯣ ꯍꯥꯟꯅꯒꯤ ꯑꯗꯨꯒ ꯃꯥꯟꯅꯗꯦ
ꯑꯥ ꯍꯣꯏ ꯅꯪꯒꯤ ꯆꯨꯔꯔꯤ ꯌꯥꯝ ꯍꯥꯏꯔꯒ ꯂꯥꯛꯏꯅꯦ
ꯎꯝ ꯍꯅꯒꯤ ꯍꯅꯒꯤ ꯇꯦꯡ ꯊꯣꯛꯄꯗꯣ
ꯎꯝ ꯎꯝ ꯑꯩ ꯏꯅꯥꯎꯒ ꯑꯗꯨꯝ ꯂꯩꯌꯦ ꯇꯤꯚꯤ ꯌꯦꯡꯂꯒ ꯂꯩꯌꯦ ꯍꯧꯖꯤꯛꯇꯤ ꯃꯁ ꯑꯦꯟ ꯕꯤꯌꯔ ꯌꯦꯡꯅꯨꯔꯂꯦ ꯑꯁꯤ ꯅꯨꯄꯥ ꯅꯥꯏ ꯌꯥꯗꯕꯒꯤꯀꯣ ꯀ ꯑꯩ ꯏꯁꯤꯡ ꯁꯕ ꯄꯨꯔꯥ ꯀꯦꯀꯕꯨꯨꯡ ꯀꯣ ꯃꯁꯦ ꯃꯁꯥ ꯅꯨꯡꯉꯥꯏꯇꯕꯒꯤ ꯁ꯭ꯀꯨꯜ ꯆꯠ ꯑꯦ ꯑ ꯅꯣꯡ ꯆꯨꯗꯦꯗ ꯅꯣꯏꯗ ꯆꯨꯕ꯭ꯔꯥ
ꯍꯖꯤꯛꯅ ꯈꯔ ꯐꯔꯦ ꯉꯁꯥꯏꯗꯣ ꯈꯔ ꯇꯨꯔꯦ
ꯑꯣ ꯑꯩ ꯅꯣꯡ ꯆꯨꯕ ꯈꯪꯗꯦ ꯉꯁꯤ
ꯁꯥꯏ ꯑꯌꯨꯛ ꯆꯦꯛꯑꯞ ꯆꯠꯈ꯭ꯔꯕ ꯈꯣꯏꯗ ꯍꯜꯂꯛꯈ꯭ꯔꯦꯀꯣ
ꯑ ꯍꯜꯂꯈ꯭ꯔꯤ
ꯏꯅꯦ
ꯑꯥ ꯍꯜꯂꯥꯛꯇ꯭ꯔꯤꯌꯦ ꯃꯣꯏꯁꯦ ꯗꯣꯛꯇꯔ ꯀꯣ ꯗꯣꯛꯇꯔ ꯑꯃ ꯃꯥꯒꯤ ꯀꯖꯤꯟ ꯁꯥꯏꯠꯇ ꯂꯩꯕ ꯃꯥꯜꯂꯦ ꯑꯗꯨ ꯗꯣꯛꯇꯔ ꯑꯩꯉꯣꯟꯗ ꯀꯔꯤꯅꯣ ꯂꯧꯊꯣꯔꯒ ꯆꯦꯒꯨꯝꯕ ꯂꯧꯊꯣꯔꯒ ꯑꯜꯇ꯭ꯔꯥ ꯁꯥꯎꯟ ꯂꯧꯅꯤꯡꯉꯥꯏꯗꯣ ꯑꯗꯨ ꯂꯧꯊꯣꯔꯒ ꯇꯧꯒꯦꯅ ꯇꯧꯕ ꯃꯥꯜꯂꯤ ꯑꯗꯨ ꯗꯣꯛꯇꯔꯁꯨ ꯑꯗꯨ ꯃꯐꯝꯥꯝꯗ ꯂꯩꯕ ꯃꯥꯜꯂꯤ ꯃꯣꯏꯒꯤ ꯂꯤꯡꯒꯨꯝꯕ ꯇꯧꯕꯁꯨ ꯃꯥꯥꯟꯜꯂꯤꯩ
ꯑꯣ ꯑ ꯍꯣꯏ ꯑꯗꯨꯒꯤ ꯍꯣꯏ
ꯎꯝ
ꯑꯗꯨꯗꯤ ꯅꯣꯏ ꯑꯅꯤꯈꯛꯇ ꯇꯤꯚꯤ ꯌꯦꯡꯕꯒ ꯂꯩꯈ꯭ꯔꯦ ꯍꯧꯖꯤꯛꯗꯤ
ꯑ ꯎꯝ ꯅꯨꯄꯤ ꯑꯃꯁꯨ ꯂꯩ
ꯑꯣ ꯑꯦꯛꯖꯥꯝ ꯊꯥꯕ ꯂꯄꯤꯗꯤ ꯆꯠꯈ꯭ꯔꯕ꯭ꯔꯣ
ꯎꯝ ꯑꯗꯨ ꯅꯨꯄꯤ ꯑꯃ ꯂꯩꯌꯦ ꯑꯗꯨꯅꯦ ꯃꯥ ꯃꯥ ꯂꯩꯌꯦ
ꯎꯝ ꯍꯝ
ꯃꯁꯦ ꯉꯁꯤꯗꯤ ꯁꯨꯇꯤ ꯑꯣꯏꯕ ꯃꯥꯜꯂꯤꯗ ꯌꯨꯝꯗ ꯂꯩ
ꯍꯣꯔꯦꯟꯗꯤ ꯀꯔꯤ ꯏꯟꯁꯥꯡ ꯆꯥꯔꯅꯤ ꯅꯣꯏ
ꯉꯁꯤꯗꯤ ꯌꯦꯟꯁꯥꯡ ꯑꯍꯥꯎꯧꯕ ꯆꯥꯔꯔꯣꯏꯗ ꯀꯥꯡꯁꯣꯏꯒꯨꯝꯕ ꯆꯥꯒꯅꯤ
ꯑ ꯑꯁ ꯅꯣꯏꯗꯣ ꯃꯤ ꯌꯥꯝꯂꯒ ꯑꯍꯥꯎꯕ ꯈꯛꯇ ꯆꯥꯔꯦ ꯑꯗꯨꯝ ꯄꯩꯁꯥ ꯌꯥꯝ ꯆꯠꯂꯅꯤ
ꯑꯥ ꯑ ꯅꯍꯥꯟꯗꯤ ꯏꯆꯦꯅ ꯄꯨꯕꯤꯕꯅꯦ ꯃꯥꯒꯤ ꯑꯉꯥꯡ ꯂꯥꯛꯄꯒꯤ ꯃꯣꯏꯒꯤ ꯏꯅꯥꯎꯅꯨꯄꯥ ꯂꯥꯛꯄꯒꯤꯀꯣ
ꯀꯩꯅꯣ ꯑꯪꯀꯥ ꯑꯃꯒꯤ ꯑꯪꯀ ꯑꯃꯒꯤ ꯃꯅꯥꯎꯅꯨꯄꯥꯗꯣ ꯉꯁꯤ
ꯍꯣꯏ ꯆꯠꯈ꯭ꯔꯦ ꯍꯦꯛ ꯍꯧꯒꯠꯂꯒ ꯆꯠꯈ꯭ꯔꯦ ꯑꯌꯨꯛꯇ ꯑꯩꯈꯣꯏ ꯍꯧꯒꯠꯄꯅ ꯁꯤꯛꯁꯀꯨꯝꯕꯅ ꯍꯧꯒꯠꯂꯦ ꯑꯦꯣꯏꯦ ꯍꯒ ꯄ ꯀꯥꯟꯗ ꯃꯣꯏꯅꯤ ꯆꯠꯈ꯭ꯔꯦ ꯑ ꯆ ꯍꯣꯏ ꯂꯑꯣ ꯂꯑꯣ
ꯑꯗꯨꯗꯤ ꯑꯗꯨꯗꯤ ꯀꯩꯅꯣ ꯇꯧꯕ ꯃꯥꯜꯂꯦꯅꯦ ꯃꯣꯏꯒꯤ ꯎꯈ꯭ꯔꯨꯜꯗꯅꯦꯀꯣ ꯆꯠꯈ꯭ꯔꯕꯗꯣ
ꯍꯣꯏ ꯎꯈ꯭ꯔꯨꯜꯗꯅꯦ
ꯑꯣ ꯑꯗꯨꯗꯤ ꯎꯈ꯭ꯔꯨꯜꯒꯤ ꯒꯥꯔꯤꯗꯤ ꯍꯟꯗꯛꯆꯕꯗꯣ ꯄꯨꯡ ꯃꯉꯥꯗ ꯆꯠꯄꯅꯦꯕ
ꯑꯣ ꯑꯗꯨ ꯑꯣꯏꯔꯝꯒꯅꯤ ꯑꯗꯨꯗꯤ ꯎꯝ
ꯂꯝꯕꯤ ꯂꯥꯞꯈ꯭ꯔꯕꯅꯤꯅꯀꯣ ꯃꯣꯏ ꯍꯟꯗꯛ ꯑꯅꯧꯕ ꯂꯝꯕꯤꯗꯤ
ꯍꯣꯏ ꯑꯗꯨꯗ ꯆꯠꯂꯦ ꯍꯣꯏꯅꯦ ꯎꯝ
ꯑꯩꯈꯣꯏꯅ ꯇꯃꯦꯡꯂꯣꯡ ꯆꯠꯄꯒꯤ ꯂꯝꯕꯤ ꯁꯤꯅ ꯍꯦꯟꯅ ꯂꯥꯞꯈ꯭ꯔꯕꯅꯦ ꯃꯣꯏ ꯍꯟꯗꯛ ꯆꯠꯄꯗꯣ ꯍꯥꯟꯅꯗꯤ ꯌꯥꯝ ꯅꯛꯄꯅꯦꯕ
ꯑꯣ ꯍꯣꯏ ꯑꯗꯨꯝ ꯃꯣꯏꯁꯨ ꯑꯗꯨꯝ ꯍꯥꯏꯌꯦ ꯑꯩꯅ ꯅꯪ ꯐꯥꯏꯚ ꯑꯋꯥꯔꯁꯀꯨꯝꯕ ꯁꯤꯛꯁ ꯑꯋꯥꯔꯁꯀꯨꯝꯕ ꯒꯥꯔꯤ ꯇꯣꯡꯉꯦ ꯍꯥꯏꯔꯦ ꯆꯥꯛꯆꯔꯒ ꯆꯠꯂꯣ ꯍꯥꯏꯔꯒ ꯑꯩꯈꯣꯏ ꯍꯦꯛ ꯍꯧꯒꯠꯄꯗ ꯃꯥꯗꯤ ꯂꯩꯇ꯭ꯔꯦ ꯍꯥꯏꯁꯨ ꯍꯥꯏꯗꯅ ꯑꯗꯨꯝ ꯆꯠꯈ꯭ꯔꯕ
ꯂꯝꯕꯤꯒꯨꯝꯕꯗ ꯆꯥꯐꯝꯗꯤ ꯂꯩꯗꯤ ꯂꯩꯗꯣꯏ ꯃꯥꯜꯂꯦꯗ
ꯑꯥ ꯑꯗꯨ ꯑꯣꯏꯔꯁꯨ ꯆꯥꯛ ꯆꯥꯗ꯭ꯔꯒ ꯆꯠꯄꯗꯣ ꯅꯨꯡꯉꯥꯏꯇꯦꯅ
ꯎꯝ ꯍꯣꯏ
ꯎꯝ ꯑꯁꯤ ꯑꯉꯥꯡꯁꯦ ꯃꯊꯟꯇꯅꯤ ꯍꯣꯏ ꯃꯥꯒꯤ ꯅꯨꯄꯤ ꯂꯩꯈ꯭ꯔꯕꯅꯦ ꯃꯥꯁꯨ
ꯑꯉꯥꯡꯗꯦ
ꯑꯉꯥꯡꯗꯤ ꯂꯩꯇ꯭ꯔꯤꯌꯦ ꯃꯥꯒꯤ ꯅꯨꯄꯤꯗꯤ ꯂꯥꯛꯇꯦ ꯀꯩꯅꯣ ꯑꯁꯤ ꯐꯣꯔꯦꯟ ꯑꯦꯕ꯭ꯔꯣꯗ ꯆꯠꯂꯦ ꯍꯥꯏꯕ ꯃꯥꯜꯂꯦ ꯃꯥꯒꯤ ꯅꯨꯄꯤꯗꯣ
ꯑꯣ ꯑꯥ ꯀꯩꯅꯣ ꯑꯥ ꯁꯤ ꯀ꯭ꯔꯤꯁ ꯀ꯭ꯔꯤꯁ ꯇꯥꯏꯞꯇꯔꯣ
ꯑꯗꯨ ꯂꯥꯏꯟꯗꯗꯤ ꯅꯠꯇꯦ ꯑꯗꯨ ꯑꯣꯏꯔꯁꯨ ꯑꯗꯨꯝ ꯃꯥꯁꯦ ꯄꯜꯂꯔꯗ ꯂꯩꯕꯅꯦꯕ ꯃꯥ ꯀꯣ ꯂꯣꯏꯅꯃꯛ ꯄꯠꯂꯔꯅꯤ ꯃꯣꯏꯒꯤ ꯌꯨꯝꯁꯦ ꯑꯗꯨ ꯃꯥꯒꯤ ꯄꯥꯔꯂꯔꯒꯤ ꯊꯕꯛ ꯃꯥꯒꯤ ꯃꯆꯦꯗꯣ ꯑꯥ ꯌꯨ ꯑꯦꯁꯇ ꯊꯕꯛ ꯇꯧꯕ ꯑꯃ ꯂꯩꯔꯝꯃꯦ ꯍꯥꯏꯌꯦ ꯑꯗꯨ ꯁꯦꯂꯔꯤ ꯌꯥꯝ ꯌꯥꯝꯕꯒꯤꯀꯣ ꯃꯥꯁꯨ ꯇꯨ ꯏꯆꯦ ꯑꯩꯈꯣꯏꯗ ꯚꯦꯀꯦꯟꯁꯤ ꯂꯩꯌꯦ ꯍꯥꯏꯔꯒ ꯎꯝ ꯀꯔꯤꯅꯣ ꯄꯥꯁꯄꯣꯔꯠ ꯀꯨꯝꯕ ꯚꯖꯥꯒꯨꯝꯕ ꯑꯁꯤꯗ ꯑꯦꯄ꯭ꯂꯥꯏ ꯇꯧꯔꯒ ꯆꯠꯀꯅꯤ ꯍꯥꯏꯕ ꯃꯥꯜꯂꯦ ꯆꯠꯈ꯭ꯔꯕ꯭ꯔꯥ ꯆꯠꯇ꯭ꯔꯤꯕ꯭ꯔꯥ ꯑꯩ ꯍꯥꯡꯕ ꯀꯧꯔꯤꯅꯦ ꯆꯠꯇꯤꯆꯠꯀꯥꯅꯤ ꯍꯥꯏꯌꯦ
ꯃꯥꯅꯤ ꯃꯣꯏ ꯍꯣꯏ ꯃꯣꯏ ꯃꯣꯏꯗꯗꯤ ꯀꯩꯅꯣ ꯃꯣꯏꯒꯤ ꯄꯩꯁꯥ ꯑꯗꯨ ꯚꯦꯂꯨ ꯌꯥꯝꯕꯅꯤꯅꯀꯣ ꯑꯣ ꯔꯦꯟꯒꯨꯝꯕꯁꯨ ꯌꯥꯝ ꯌꯥꯝꯗꯤ ꯇꯥꯡꯗꯤ ꯇꯥꯡꯕꯅꯦ ꯃꯣꯏꯁꯦ
ꯑꯣ
ꯑꯗꯨ ꯍꯟꯗꯛꯇꯤ ꯀꯩꯅꯣ ꯎꯝ ꯗꯣꯅꯥꯜ ꯇ꯭ꯔꯝꯅ ꯄ꯭ꯔꯁꯤꯗꯦꯟ ꯄꯨꯕꯒꯤꯀꯣ
ꯎꯝ
ꯚꯤꯁꯥꯒꯨꯝꯕ ꯇꯥꯟꯕꯁꯦ ꯈꯔꯗꯤ ꯋꯥꯗꯤ ꯋꯥꯗꯣꯏ ꯃꯥꯜꯂꯦ ꯑꯗꯨ ꯐꯪꯗꯤ ꯐꯪꯒꯅꯤꯗ ꯍꯥꯟꯅ ꯕꯤꯗꯦꯟꯒꯨꯝꯕ ꯄꯨꯕ ꯀꯥꯟꯗꯤ ꯌꯥꯝ ꯂꯥꯏ ꯂꯥꯏꯅ ꯃꯤ ꯑꯩꯈꯣꯏꯗ ꯆꯪꯅꯤ ꯆꯪꯅꯕꯅꯦꯕ
ꯑꯣ ꯑꯣ
ꯊꯥꯔꯠ ꯋꯥꯔꯜ ꯀꯟꯇ꯭ꯔꯤꯁꯤꯅ ꯃꯤ ꯌꯥꯝ ꯂꯥꯛꯑꯦ ꯍꯥꯏꯅ ꯃꯥꯗꯣ ꯁꯥꯎꯔꯒ
ꯑꯆꯥ
ꯚꯤꯁꯥꯒꯨꯝꯕꯗꯣ ꯈꯔ ꯏꯁꯇ꯭ꯔꯤꯛ ꯑꯣꯏꯕꯅꯦꯕ
ꯑꯣ ꯎꯝ ꯈꯪꯗ꯭ꯔꯦ ꯑꯩꯗꯤ ꯌꯦꯡꯍꯧꯗ꯭ꯔꯦ ꯆꯠꯈ꯭ꯔꯕ꯭ꯔꯥ ꯆꯠꯇꯕ꯭ꯔꯥ ꯏꯆꯦ ꯍꯥꯡ ꯏꯆꯦ ꯂꯥꯛꯄ ꯀꯥꯟꯗ ꯑꯩ ꯉꯥꯡꯉꯦ ꯑꯃꯨꯛꯀ ꯀꯥꯎꯈ꯭ꯔꯦꯅꯦ
ꯆꯝꯕꯁꯨꯨꯏ ꯌꯥꯏꯗ
ꯎꯝ ꯑꯩ ꯅꯍꯥꯟ ꯂꯨꯍꯣꯡꯕ ꯍꯦꯛ ꯂꯣꯏꯔꯒ ꯃꯣꯏꯒꯤ ꯔꯣꯝꯗ ꯆꯠꯄꯅꯦ꯫ ꯍꯞꯇꯥ ꯑꯃꯒꯨꯝꯕ ꯂꯩꯕꯀꯣ
ꯅꯨꯡꯉꯥꯏꯕ꯭ꯔ‌ꯣ ꯃꯣꯏ ꯃꯐꯝꯗꯣ
ꯃꯐꯝꯗꯤ ꯅꯨꯡꯉꯥꯏ ꯑꯗꯨ ꯑꯣꯏꯔꯁꯨ ꯏꯆꯦꯒꯤ ꯌꯨꯝꯁꯦ ꯄꯤꯛꯄꯒꯤꯀꯣ
ꯑꯣ꯫
ꯎꯝ ꯏꯆ‌ꯦꯒꯤ ꯌꯨꯝꯁꯦ ꯔꯨꯝ ꯑꯅꯤ ꯕꯦꯠꯔꯨꯝ ꯑꯅꯤꯀꯣ ꯑꯗꯨꯒ ꯑꯥ ꯃꯣꯏꯒꯤ ꯀꯤꯠꯆꯟ ꯍꯧꯖꯤꯛꯇꯤ ꯀꯤꯠꯆꯦꯟꯁꯨ ꯈꯔ ꯁꯦꯝꯗꯣꯛꯈ꯭ꯔꯦꯅꯗꯤ ꯍꯥꯏꯌꯦ ꯑꯩꯈꯣꯏ ꯂꯥꯛꯄ ꯃꯇꯝꯗꯗꯤ ꯀꯤꯠꯆꯦꯟꯁꯨ ꯄꯤꯛꯔꯒ ꯂꯩꯕ
ꯎꯝ꯫
ꯃꯅꯤꯄꯨꯔꯗ ꯀꯗꯥꯏ ꯀꯗꯥꯏꯗ ꯍꯣꯏ
ꯑ ꯑꯗꯨ ꯎꯈ꯭ꯔꯨꯗꯒꯤ ꯂꯥꯞꯇꯦ ꯃꯣꯏꯒꯤ ꯌꯨꯝꯗꯣ ꯑꯩꯈꯣꯏꯅ ꯇ꯭ꯔꯦꯚꯦꯂꯤꯡ ꯑꯋꯥꯔꯁꯦ ꯇꯃꯦꯡꯂꯣꯡꯗꯒꯤ ꯆꯦꯡꯗꯥꯏ ꯒꯨꯝꯕ ꯒꯨꯝꯕ ꯍꯥ ꯂꯣꯀꯦꯁꯟꯗꯣ ꯑꯥ ꯐꯤꯞꯇꯤꯟ ꯃꯤꯅꯠꯁ ꯇꯨ ꯇ꯭ꯋꯦꯟꯇꯤ ꯃꯤꯅꯠꯁꯀꯨꯝꯕ ꯇ꯭ꯔꯦꯕꯦꯂꯤꯡ ꯑꯋꯔꯁ ꯃꯥꯜꯂꯦ
ꯑꯁ ꯑꯗꯨꯗꯤ ꯂꯥꯞꯇꯦꯗ
ꯂꯥꯞꯇ‌ꯦ ꯍꯣꯏ
ꯅꯍꯥꯟ ꯑꯩꯅ ꯂꯥꯁ ꯏꯌꯥꯔꯗ ꯑꯩ ꯖꯨꯟꯗꯔ ꯂꯥꯛꯄ ꯀꯥꯟꯗ ꯑꯩꯁꯨ ꯈꯟꯗꯤ ꯈꯟꯕꯅꯦ ꯑꯗꯨ ꯂꯝꯕꯤꯗꯣ ꯅꯣꯡ ꯆꯨꯕꯒꯤꯀꯣ ꯒꯥꯔꯤ ꯃꯆꯥꯒꯨꯝꯕꯗꯤ ꯆꯠꯄꯗ ꯅꯨꯡꯉꯥꯏꯇꯕ ꯑꯗꯨꯒꯤ ꯎꯈ꯭ꯨꯔꯒꯤ ꯂꯝꯕꯤꯁꯨ ꯌꯥꯝ ꯊꯤꯕꯅꯦ꯫
ꯎꯝ
ꯂꯔꯤꯛꯇꯣꯞ ꯅꯠꯇꯕ ꯖꯒꯥ ꯈꯣꯏꯗꯤ ꯑꯗꯨꯝ ꯒꯥꯔꯤ ꯃꯆꯥꯗꯤ ꯑꯗꯨꯝ ꯇꯨꯒꯦ ꯇꯨꯒꯦ ꯇꯧꯋꯦꯕ ꯑꯗꯨꯒꯤ
ꯑꯥ ꯑꯥ ꯍꯣꯏ ꯌꯥꯝ ꯐꯠꯇꯦꯗ ꯑꯩꯈꯣꯏꯅ ꯍꯦꯟꯅꯁꯨ ꯐꯩꯌ‌ꯦꯗ ꯑꯩꯈꯣꯏꯒꯤꯅ
ꯑꯗꯨ ꯎꯈ꯭ꯔꯨꯜ ꯇꯥꯎꯟꯒꯨꯝꯕꯗꯤ ꯐꯖꯗꯦꯕꯀꯣ ꯑꯗꯨ ꯃꯇꯥꯏ ꯃꯇꯥꯏꯗ ꯌꯥꯝ ꯐꯖꯕ ꯌꯥꯝ ꯂꯩꯕꯅꯦ ꯃꯣꯏꯗꯣ꯫
ꯑꯣ ꯎꯝ
ꯑꯗꯨꯗꯤ ꯅꯣꯏ ꯉꯥꯛꯀꯅꯤ ꯅꯣꯏꯒꯤ ꯁꯤꯔꯣꯏ ꯍꯤꯜꯒꯨꯝꯕꯗꯣ ꯌꯥꯝ ꯐꯖꯕꯅꯦ
ꯑꯣ ꯑꯣ
ꯑꯩꯈꯣꯏꯅ ꯕꯤꯗꯤꯑꯣꯒꯨꯝꯕꯗ ꯁ꯭ꯋꯤꯖꯔꯂꯦꯟꯒꯨꯝꯕ ꯎꯌꯦꯅꯀꯣ ꯑꯗꯣ ꯌꯥꯝ ꯐꯖꯩ ꯐꯖꯩ ꯍꯥꯏꯗ‌ꯣ ꯑꯗꯨꯒꯨꯝꯅ ꯐꯖꯕꯅꯦ
ꯑꯣ ꯆꯠꯅꯤꯡꯉꯦ ꯑꯩ ꯁꯨ꯫ ꯅꯣꯡꯃ ꯅꯪꯗꯤ ꯎꯝ
ꯏꯔꯥꯡ ꯂꯩꯇ꯭ꯔꯗꯤ ꯑꯁꯤ ꯍꯞꯇꯥꯗꯣ ꯏꯃꯥꯟꯅꯕꯅ ꯆꯠꯁꯦ ꯆꯠꯁꯦ ꯉꯥꯡꯉꯒ ꯂꯩꯕꯅꯦ ꯗ‌ꯣ ꯏꯔꯥꯡ ꯂꯩꯕꯒꯤ
ꯑꯣ ꯑꯗꯨꯅꯔꯥ
ꯍꯣꯏ ꯉꯁꯤꯁꯨ ꯆꯠꯂꯦꯕꯀꯣ ꯑꯗꯨꯒ ꯑꯃꯨꯛꯀ ꯆꯠꯁꯦ ꯍꯥꯏꯅ ꯀꯧ ꯀꯧꯔꯛꯄꯅꯦꯕ ꯏꯔꯥꯡ ꯂꯩꯕꯒꯤ
ꯎꯝ ꯎꯝ ꯎꯝ
ꯍꯌꯦꯡ ꯅꯣꯏ ꯐꯦꯃꯂꯤ ꯑꯣꯏꯅ ꯆꯠꯄ ꯌꯥꯏꯗ꯫
ꯍꯣꯏ ꯎꯝ
ꯅꯥꯒꯥꯂꯦꯟꯗ ꯂꯩꯕ ꯈꯣꯏꯗꯤ ꯀꯃꯥꯏꯅ ꯇꯧꯔꯒ ꯑꯩꯗꯤ ꯀꯣꯏꯗꯤ ꯀꯣꯏꯕꯅ‌ꯦ ꯍꯣꯏ
ꯃꯅꯤꯄꯨꯔꯗꯤ ꯂꯣꯏꯅꯃꯛ ꯀꯣꯏꯈ꯭ꯔꯕ ꯃꯥꯜꯂꯦ ꯅꯪꯁꯦ
ꯃꯅꯤꯄꯨꯔꯗꯤ ꯀꯣꯏꯗꯕ ꯃꯐꯝ ꯂꯩꯇ꯭ꯔꯦ ꯍꯥꯏ ꯑꯗꯨ ꯀꯣꯏꯕꯅꯗꯤ ꯅꯨꯡꯉꯥꯏꯗ
ꯎ
ꯄꯩꯁꯥꯒꯨꯝꯕ ꯏꯁꯄꯦꯟ ꯇꯧꯕꯁꯨ ꯃꯤ ꯑꯇꯣꯞꯄ ꯈꯣꯏꯗꯤ ꯔꯦꯁꯇꯨꯔꯦꯟꯒꯨꯝꯕ ꯀ ꯀ꯭ꯔꯤꯗꯔꯗ ꯏꯁꯄꯦꯟ ꯇꯧꯋꯦ ꯑꯩꯈꯣꯏꯗꯤ ꯑꯗꯨꯒꯨꯝꯕꯗꯨꯗꯤ ꯏꯁꯄꯦꯟꯁꯨꯇꯥꯎ ꯇꯧꯗ꯭ꯔꯦꯕ ꯄꯩꯁꯥ ꯂꯩꯔꯗꯤ ꯀꯗꯥꯏꯗ ꯆꯠꯁꯤꯔꯣ ꯊꯥꯎꯒꯤ ꯃꯃꯜ ꯑꯗꯨꯒ ꯆꯄꯣꯠ ꯆꯥꯄꯒꯤ ꯃꯃꯜ ꯑꯗꯨꯒꯨꯝꯕ ꯈ ꯑꯩꯈꯣꯏꯗ ꯁꯦꯞ ꯇꯧꯔꯒ ꯑꯗꯨꯝ ꯀꯣꯏꯕꯗꯣ ꯑꯗꯨ ꯅꯠꯇꯦ ꯑꯦꯛꯁꯄꯤꯔꯦꯟꯁꯁꯨ ꯅꯨꯡꯉꯥꯏꯕ ꯋꯥꯥꯈꯟꯁꯨ
ꯎꯝ ꯍꯣꯏ ꯑꯗꯨꯅ ꯐꯥꯁꯨ ꯐꯕꯅꯤ ꯔꯦꯁꯇꯨꯔꯦꯟ ꯈꯣꯏ ꯆꯠꯄꯗꯣ ꯌꯥꯝ ꯐꯠꯇꯕꯅꯦ꯫ ꯏꯁꯥꯒꯤꯁꯨ
ꯄꯩꯁꯥꯁꯨ ꯄꯥꯝꯃꯨꯑꯦ ꯑꯗꯣ ꯌꯥꯝ ꯍꯥꯎꯕꯁꯨ ꯅꯠꯇꯦꯗ ꯐꯣꯇꯣꯒꯨꯝꯕ ꯈꯛꯇ ꯐꯖꯩ ꯍꯥꯏꯕ ꯋꯥꯅꯤꯗ꯫
ꯎꯝ ꯑꯗꯨꯅꯦ꯫
ꯑꯗꯨꯗꯤ ꯑꯗꯨꯒꯨꯝꯕꯗꯤ ꯍꯌꯦꯉꯣꯏ ꯌꯨꯝ ꯄꯥꯟꯕ ꯀꯥꯟꯗꯁꯨ ꯑꯗꯨꯝ ꯆꯠꯄ ꯌꯥꯏꯗ ꯆꯤꯡ ꯆꯤꯡ ꯁꯤ ꯖꯪꯒꯜ ꯆꯤꯡꯒꯨꯝꯕ ꯀꯣꯏꯕꯗꯤ ꯍꯌꯦꯡꯉ ꯌꯨꯝ ꯄꯥꯜꯂꯗꯤ ꯆꯠꯄ ꯌꯥꯔꯔꯣꯏ ꯈꯜꯂꯒ ꯀꯣꯏꯔ ꯂꯩꯕꯅꯤ ꯎ
ꯃꯥꯅꯤ ꯃꯥꯅꯤ ꯅꯨꯄꯤꯗꯤ ꯊꯤꯗ꯭ꯔꯤꯕ꯭ꯔꯣ ꯅꯪ
ꯁꯤꯤꯗꯔꯦꯗꯝꯕ ꯁꯗ ꯁꯀꯨꯗ
ꯁꯨꯡꯎ ꯎꯗꯦ
ꯎꯗꯦꯗ ꯑꯗꯨꯝ ꯈꯔ ꯐꯖ ꯐꯖꯩꯑꯌꯦ ꯈꯔ ꯈꯔ ꯐꯖꯩꯌꯦ ꯌꯦꯕ ꯌꯥ ꯍꯥꯏꯕ ꯈꯈꯣꯏꯗꯤ ꯑꯗꯨꯝ ꯃꯣꯏꯒꯤ ꯕꯣꯏ ꯐ꯭ꯔꯦꯟ ꯂꯩꯕ ꯉꯥꯛꯇ ꯑꯣꯏꯌꯦꯗ
ꯎ ꯎ
ꯍꯌꯦꯡ ꯅꯣꯏ ꯅꯣꯏꯗ ꯑꯦꯔꯦꯟꯖ ꯃꯦꯔꯦꯠ ꯇꯧꯔꯒꯦ ꯊꯤꯕꯤꯌꯣ ꯍꯥꯏꯔꯅꯤ꯫
ꯍꯑ ꯊꯖꯥꯗꯦꯗ
ꯑꯦ ꯍꯟꯗꯛꯅ ꯈꯔ ꯈꯔ ꯌꯦꯡꯕ ꯍꯧꯔꯁꯨ ꯌꯥꯔꯦ ꯑꯩꯗꯤ ꯑꯪꯇ ꯁꯨ ꯃꯥꯗꯦ
ꯑꯁꯤ ꯅꯨꯄꯤ ꯊꯤꯕꯤꯌꯣ ꯍꯥꯏꯌꯦꯦꯁꯤꯅ ꯅꯪ ꯊꯤꯒꯦꯔꯥ꯫
ꯍ
ꯑꯁ ꯆ ꯆꯃꯨꯀꯣ ꯇꯧꯔꯒ ꯅꯨꯄꯤ ꯊꯤꯈ꯭ꯔꯕ꯭ꯔꯥꯣ ꯑꯦ ꯊꯤꯗ꯭ꯔꯤ ꯊꯤꯗ꯭ꯔꯤ ꯍꯥꯏꯕꯅꯤ꯫
ꯑꯦ ꯌꯥꯝ ꯅꯣꯟꯅꯤꯡꯉꯦ ꯅꯍꯥꯟꯗꯣ ꯀꯗ꯭ꯔ ꯇꯧꯔꯒ ꯃꯥꯣꯏꯒꯤ ꯃꯃꯥꯗꯣ ꯆꯠꯁꯦ ꯍꯥꯏꯔꯒ ꯊꯂꯒ ꯂꯝꯕꯤ ꯃꯇꯥꯏꯗ ꯑꯦ ꯑꯩ ꯆꯠꯂꯨꯔꯒꯦ ꯂꯝꯕꯤꯗ ꯂꯦꯞꯀꯦꯄꯨꯡꯁ ꯇꯔꯦꯠꯇ ꯇꯔꯨꯛ ꯄꯨꯡ ꯇꯔꯦꯠꯇ ꯍꯜꯂꯛꯀꯦ ꯍꯥꯏꯔꯒ ꯍꯜꯂꯛꯄ ꯇ ꯃꯥ ꯑꯩꯕꯨ ꯑꯣꯁꯤꯠꯇꯦ ꯍꯥꯏꯌꯦ
ꯑ ꯍꯥꯏꯩꯕꯅꯤ ꯃꯥꯁꯦ ꯀꯗꯥꯏ ꯌꯥꯝ ꯂꯩꯕꯅꯦ ꯁꯤ ꯅꯨꯄꯤ ꯃꯆꯥꯒ ꯅꯨꯄꯤ ꯃꯆꯥꯁꯨ ꯉꯔꯥꯡ ꯑꯁ ꯀꯗꯥꯏ ꯇꯥꯎ ꯇꯧꯔꯒ ꯂꯩꯔꯤꯅꯦ ꯁꯤꯗ ꯐꯝ꯭ꯔꯒꯀꯣ
ꯑꯥ
ꯖꯠꯖꯗꯦ ꯁꯤꯗ ꯅꯨꯄꯤ ꯑꯐꯕꯗꯤ ꯑꯗꯨꯝ ꯐꯪꯒꯅꯤꯗ ꯃꯁꯛ ꯌꯥꯝ ꯐꯖꯗ꯭ꯔꯁꯨ꯫ ꯅꯣꯏꯣꯏ ꯅꯣꯏꯣꯏꯗꯤ ꯁ ꯐꯖꯕ ꯑꯗꯨꯝ ꯄꯥꯝꯕ ꯃꯥꯜꯂꯦꯗ ꯅꯨꯄꯥꯈꯣꯏꯅꯤ꯫
ꯅꯨꯄꯥ ꯁꯣ ꯅꯨꯄꯤꯤ ꯁꯣ ꯁꯥꯠ ꯌꯦꯡꯉꯗꯨꯗꯤ
ꯁꯥꯡ ꯌꯦꯡꯗꯤ ꯌꯦꯡꯉꯦ ꯑꯗꯨ ꯑꯣꯏꯁꯨ ꯀꯔꯤꯅꯣ ꯃꯅꯨꯡꯁꯨ ꯌꯦꯡꯒꯗꯕꯅꯤꯅ ꯁꯥ ꯌꯥꯝ ꯐꯖꯔꯒ ꯊꯤꯃꯟꯈ꯭ꯔꯁꯨ